ꯄ
ꯑꯥ ꯇꯥꯏ ꯀꯩꯗꯧꯔꯤꯕꯅꯣ
ꯑ ꯑꯗꯨꯝ ꯐꯝꯃꯦ ꯍꯧꯖꯤꯛꯀꯤ
ꯑꯥ ꯑꯥ ꯑꯥ ꯆꯥꯛ ꯊꯣꯡꯕ ꯍꯧꯔꯕ꯭ꯔꯣ
ꯍꯥꯎꯗ꯭ꯔꯦ ꯆꯥꯛ ꯊꯣꯡꯕꯗꯤ ꯌꯨꯝꯗ ꯂꯩꯕꯁꯤꯡꯗꯣ ꯑꯗꯨꯝ ꯊꯣꯡꯕꯤꯔꯝꯃꯦ ꯅꯨꯡꯗꯥꯡꯒꯤꯗꯤ ꯑꯗꯣ ꯃꯣꯏ ꯊꯣꯡꯂꯝꯒꯅꯤ ꯑꯩꯁꯦ ꯑꯥ ꯑꯥ ꯑꯩꯁꯦ ꯊꯕꯛ ꯆꯠꯄꯀꯣ
ꯑ ꯑꯣ
ꯑꯗꯨꯒꯤ ꯑꯗꯨꯒꯤꯅꯤ ꯅꯪꯗꯤ ꯌꯨꯝꯗ ꯂꯩꯕ꯭ꯔꯥ ꯑꯩꯁꯦ ꯑꯗꯨꯝ ꯊꯕꯛ ꯃꯆꯥ ꯇꯧꯋꯦꯗ ꯑꯩ ꯄꯥꯔꯂꯔ ꯍꯪꯕꯀꯣ
ꯑꯠꯆꯥ ꯑꯠꯆꯥ ꯑ ꯑꯗꯨꯗꯤ ꯌꯥꯝ ꯐꯩꯅꯦ ꯑꯗꯨꯗꯤ
ꯑꯁ ꯃꯆꯥꯅꯤꯗ ꯑꯗꯨꯝ ꯇꯥꯎꯅꯤꯡꯉꯥꯏ ꯂꯩꯗꯕꯒꯤ
ꯑꯥ ꯑꯗꯨꯗꯤ ꯌꯥꯝ ꯐꯔꯦ ꯄꯥꯔꯂꯔ ꯍꯥꯡꯕꯗꯤ
ꯑꯗꯨꯝ ꯇꯧꯅꯤꯡꯉꯥꯏ ꯂꯩꯗꯕꯒꯤꯀꯣ ꯊꯕꯛ ꯇꯧꯅꯤꯡꯉꯥꯏ ꯑꯇꯣꯞꯄ ꯂꯩꯇꯦꯗꯅ ꯑꯗꯨꯒꯤ ꯑꯗꯨꯝ ꯃꯆꯥ ꯍꯪꯕꯅꯤꯗ ꯌꯥꯝ ꯐꯕꯁꯨ ꯑꯣꯏꯗꯦꯗ
ꯑꯦ ꯆꯥꯎꯔꯝꯒꯅꯤ ꯆꯥꯎꯔꯝꯒꯅꯤ ꯄꯥꯂꯔ ꯍꯥꯡꯗꯤ ꯎꯝ꯫
ꯌꯥꯝ ꯄꯤꯛꯅ ꯍꯥꯡꯕꯅꯤꯗ ꯍꯧꯖꯤꯛ ꯀꯁꯇꯃꯔ ꯂꯩꯇ ꯀꯥꯟꯗ ꯑꯩꯅ ꯑꯗꯨꯝ ꯀꯣꯜ ꯇꯧꯕꯅꯤꯗ ꯐ꯭ꯔꯤ ꯑꯣꯏꯏ ꯄ ꯍꯧꯖꯤ
ꯎꯝ ꯑꯗꯨꯗꯤ ꯌꯥꯝ ꯐꯩꯅꯦ ꯑꯗꯨꯗꯤ ꯑꯩꯈꯣꯏ ꯑꯩꯈꯣꯏꯕꯨ ꯑꯩꯈꯣꯏ ꯑꯥ
ꯑꯥ ꯃꯤꯅꯗꯤ ꯀꯣꯜ ꯇꯧꯕ ꯌꯥꯗꯦ ꯌꯥꯗꯦ ꯍꯥꯏꯅ ꯍꯥꯏꯔꯛꯑꯏꯅꯦ ꯍꯧꯖꯤꯛꯇꯣ
ꯎꯝ ꯑꯩꯈꯣꯏꯒꯤꯁꯨ ꯊꯕꯛ ꯄꯤꯕꯤꯌꯨꯅꯦ ꯎ
ꯑꯥ ꯃꯅꯤꯄꯨꯔꯗ ꯂꯩꯕ꯭ꯔꯥ ꯑꯥ ꯇꯥꯏꯌꯦ ꯅꯪ ꯃꯅꯤꯄꯨꯔꯗ ꯂꯩꯕ꯭ꯔꯣ
ꯑꯥ
ꯑꯣ
ꯅꯪꯗꯤ ꯃꯄꯥꯟꯗ꯭ꯔꯣ
ꯃꯅꯤꯄꯨꯔꯗꯅꯦ
ꯎꯝ
ꯃꯅꯤꯄꯨꯔꯗ ꯂꯩ ꯃꯄꯥꯟꯗ ꯌꯥꯝ ꯀꯨꯏꯅ ꯂꯩꯔꯝꯃꯦ ꯍꯧꯖꯤꯛꯇꯤ ꯃꯅꯤꯄꯨꯔꯗ ꯂꯩ
ꯑꯩꯈꯣꯏꯁꯨ ꯊꯕꯛ ꯊꯤꯕꯅꯤꯅꯦ ꯊꯕꯛ ꯄꯤꯌꯣꯅ ꯅꯪꯉꯣꯟꯗ ꯑꯁ ꯍꯥꯏꯅꯤꯡꯉꯥꯏ ꯆꯞ ꯆꯥꯔꯤꯅꯦ ꯑꯗꯨꯗꯤ
ꯎꯝ ꯑꯩ ꯑꯩꯒꯤ ꯊꯕꯛꯇꯤ ꯅꯣꯏ ꯇꯧꯒꯦ ꯇꯧꯕ ꯅꯠꯇꯦꯗ
ꯑꯩ ꯃꯥꯆꯥ ꯑꯗꯨꯝ ꯂꯩꯕꯅꯤꯗ
ꯅꯪꯒꯤ ꯕꯣꯗꯤꯒꯥꯠꯁꯨ ꯇꯧꯕ ꯌꯥꯢꯅꯦ
ꯑꯣ ꯎꯝ ꯌꯥꯝ ꯕꯣꯗꯤꯒꯥꯔꯗ ꯊꯝꯕ꯭ꯔꯗꯤ ꯃꯤꯅ ꯀꯤꯒꯦ ꯑꯥ ꯀꯩꯅꯣ ꯀꯤꯒꯦ ꯇꯧ ꯃꯥꯜꯂꯦ
ꯑ ꯑꯅ ꯕꯨꯗꯤꯒꯦ ꯊꯝꯔꯒ ꯀꯣ ꯅꯪꯅ ꯇꯧꯅꯤꯡꯕ ꯇꯧꯕ ꯉꯥꯡꯅꯤꯕ ꯉꯥꯡꯕ
ꯎꯝ
ꯅꯪꯒꯤꯗꯤ ꯐꯤꯗ ꯍꯥꯞꯄꯗꯤ ꯅꯪꯒꯤ ꯃꯆꯥꯅꯨꯄꯥꯔꯣ
ꯀꯩꯅꯣꯏ ꯑꯩꯒꯤ ꯏꯌꯥꯝꯕꯒꯤ ꯃꯆꯥꯅꯨꯄꯥꯅꯤ
ꯑꯣ ꯅꯪꯗꯤ ꯄꯥꯟꯗ꯭ꯔꯤꯕ꯭ꯔꯣ
ꯄꯥꯜꯂꯦ ꯄꯥꯜꯂꯦ
ꯑꯥ ꯃꯆꯥ ꯂꯩꯇ꯭ꯔꯤ
ꯑꯁ ꯌꯥꯝ ꯂꯩꯈ꯭ꯔꯦꯇꯥ ꯄꯣꯛ ꯄꯣꯔꯒ ꯂꯩꯈ꯭ꯔꯦ ꯌꯨꯝ ꯄꯥꯟꯕꯅꯤꯅ
ꯀꯌꯥ ꯂꯩꯔꯕꯣ
ꯑꯍꯨꯝ ꯂꯩꯔꯦ
ꯑꯣ ꯌꯥꯝ ꯐꯩ ꯌꯥꯝ ꯐꯩ
ꯐꯋꯦ ꯐꯌꯦ ꯍꯥꯏꯕ ꯇꯥꯔꯦ ꯂꯨꯍꯣꯡꯕꯁꯨ ꯃꯇꯝ ꯆꯥꯅ ꯂꯨꯍꯣꯡꯗ꯭ꯔꯗꯤꯀꯣ ꯀꯨꯏꯅ ꯂꯩꯔꯗꯤ ꯅꯨꯄꯤ ꯐꯪꯔꯣꯏꯕ ꯍꯟꯗꯛꯀꯤ ꯅꯨꯄꯤꯁꯤ ꯌꯥꯝ ꯁꯤꯡꯉꯤꯕ
ꯑꯥꯎ ꯅꯈꯣꯏꯅ ꯃꯤ ꯐꯥꯔꯗꯤ ꯑꯗꯨꯝ ꯂꯩꯗꯣꯏꯅꯤ ꯅꯣ
ꯌꯥꯝ ꯁꯤꯡꯕꯒꯤ ꯅꯨꯄꯤ ꯈꯣꯏ ꯂꯩꯔꯕ ꯅꯪ ꯀꯔꯤ ꯊꯕꯛ ꯇꯧꯕ꯭ꯔꯥ ꯑꯃꯨꯛ ꯍꯪꯔꯛꯀꯅꯤꯕ
ꯑꯗꯨꯒ ꯅꯪ ꯅꯪ ꯏꯅꯥꯛ ꯈꯨꯟꯕ꯭ꯔꯥ ꯀꯥꯏꯅꯥꯒ
ꯑꯣ ꯅꯪꯗꯤ ꯀꯔꯤ ꯊꯕꯛ ꯇꯧꯕ꯭ꯔꯣ ꯑꯗꯣ
ꯑꯩ ꯊꯕꯛ ꯇꯧꯗꯦ ꯀꯩꯅꯣꯒꯤ ꯁꯨꯝ ꯑꯦꯛꯖꯝ ꯊꯥꯒꯦꯅ ꯂꯥꯏꯔꯤꯛ ꯄꯥꯕ
ꯑꯣ ꯑꯣ ꯎꯝ ꯐꯥꯏꯅꯦ ꯑꯗꯨꯗꯤ ꯀꯔꯝꯃꯥꯏꯅ ꯀꯔꯝꯕ ꯏꯟꯀꯝꯅ ꯑꯗꯨꯗꯤ ꯅꯨꯡꯉꯥꯏꯅ ꯂꯩ ꯊꯝꯕ꯭ꯔꯥ ꯅꯪꯒꯤ ꯅꯨꯄꯤꯒ ꯑꯉꯥꯡꯁꯤꯡꯕꯨ
ꯑꯦ ꯑꯗꯨꯗꯤ ꯏꯄꯥꯒꯤ ꯑꯩꯒꯤ ꯌꯨꯝꯗꯀꯣ ꯏꯄꯥꯒꯤ ꯃꯅꯥꯛꯇ
ꯑꯣ ꯑꯣ ꯑꯣ ꯑꯣ
ꯏꯄꯥꯒꯤ ꯃꯅꯥꯛꯇ ꯊꯝꯕ ꯎꯝ ꯈꯪꯗ꯭ꯔꯦ ꯐꯕ꯭ꯔꯥ ꯐꯠꯇꯕ꯭ꯔꯥ
ꯐꯔꯝꯅꯤꯗ ꯅꯪ ꯍꯣꯠꯅꯔꯤꯁꯦ ꯅꯪꯅ ꯀꯟꯅ ꯍꯣꯠꯅꯔ ꯑꯗꯨꯝ ꯐꯪꯗꯣꯏꯅꯤꯗ ꯊꯕꯛ ꯍꯥꯏꯕꯁꯦ ꯂꯩꯇꯦ ꯂꯩꯇꯦ ꯍꯥꯏꯕ ꯂꯩꯇꯦꯗ ꯎꯝ ꯃꯁꯥꯅ ꯃꯁꯥꯟꯅ ꯍꯣꯠꯅꯕ ꯀꯥꯟꯔꯗꯤ ꯑꯗꯨꯝ ꯐꯪꯗꯣꯏꯅꯤ
ꯑꯥ ꯑꯥ ꯗꯨꯅꯤ ꯑꯩꯈꯣꯏꯗꯤ ꯁ꯭ꯀꯨꯜ ꯁ꯭ꯀꯨꯜꯁꯨ ꯈꯤꯇꯪ ꯀꯥꯕ ꯑꯗꯨꯒꯤ ꯏꯅꯥꯎꯁꯤꯡꯒꯤ ꯐꯨꯕ ꯀꯩꯅꯣꯒꯤ ꯍꯩꯇꯕꯅꯤꯅꯀꯣ ꯑꯩꯒꯤ ꯍꯧꯖꯤꯛꯇꯤ ꯂꯥꯎꯅ ꯑꯃꯨꯛꯀ ꯂꯥꯛꯑꯒ ꯑꯩꯈꯣꯏꯒꯤ ꯑꯃꯨꯛ ꯀꯥ ꯍꯧꯕꯗꯤ ꯑꯩꯈꯣꯏ ꯉꯝꯔꯣꯏꯕ
ꯑꯥ ꯍꯣ
ꯅꯨꯡꯁꯥ ꯅꯨꯡꯁꯥ ꯅꯨꯡꯁꯥ ꯌꯥꯏꯕ ꯀꯔꯤ ꯀꯔꯤ ꯇꯧꯕ ꯑꯗꯨꯗꯤ ꯑꯩꯈꯣꯏ ꯍꯩ ꯂꯥꯎꯁꯨ ꯇꯧꯕ ꯍꯩꯇ꯭ꯔꯦꯕ ꯑꯩꯈꯣꯏ
ꯑꯥ ꯑꯗꯨꯅꯦ ꯑꯗꯨꯅꯦ ꯑꯗꯨꯅꯦ ꯑꯩꯈꯣꯏꯁꯨ ꯇꯧꯅꯤꯡꯉꯥꯏ ꯂꯩꯇꯕꯒꯤ ꯑꯁꯤ ꯕꯤꯖꯤꯅꯦꯁ ꯇꯧꯗ꯭ꯔꯗꯤ ꯌꯥꯗ꯭ꯔꯦ ꯍꯥꯏꯅ ꯑꯗꯨꯝ ꯃꯆꯥ ꯂꯩꯔꯒ ꯑꯗꯨꯝ ꯅꯣꯡꯃ ꯅꯣꯡꯃꯒꯤ ꯇꯥꯜꯂꯤꯁꯦ ꯑꯗꯨꯅꯦꯕ ꯂꯧ ꯇꯧꯕꯗꯤ ꯍꯩꯗꯕꯅꯤꯅ ꯅꯣꯏ ꯂꯥꯏꯔꯤꯛ ꯇꯝ ꯅꯪꯗꯤ ꯂꯥꯏꯔꯤꯛ ꯇꯝꯍꯧꯔꯦ ꯐꯔꯦꯅ ꯑꯩꯈꯣꯏꯗꯤ ꯂꯥꯏꯔꯤꯛꯁꯨ ꯐꯖꯅ ꯇꯝꯖꯦ ꯃꯄꯥꯟꯗ ꯊꯕꯛ ꯇꯧ ꯇꯧꯔꯒꯀꯣ
ꯎꯝ
ꯐꯦꯃꯤꯂꯤ ꯁꯞꯄꯣꯔꯠ ꯇꯧ ꯇꯧꯔꯒ ꯌꯨꯝ ꯄꯥꯜꯂꯛꯑꯀꯥꯟꯗꯤ ꯃꯁꯥꯒꯤꯗꯤ ꯀꯔꯤꯁꯨ ꯂꯩꯇ꯭ꯔꯦ
ꯎꯝ
ꯑꯗꯨꯅ ꯕꯤꯖꯤꯅꯦꯁ ꯇꯧꯗ꯭ꯔꯗꯤ ꯌꯥꯔꯣꯏ ꯍꯥꯏꯅ ꯑꯗꯨꯝ ꯃꯆꯥꯗ ꯍꯧꯔꯥ ꯂꯩ ꯍꯧꯖꯤꯛꯀꯥꯟꯗꯤ ꯆꯦꯡꯅ ꯍꯥꯎꯕꯅꯤꯗ
ꯑꯣ ꯑꯣ ꯑꯣ
ꯎꯝ ꯑꯗꯣ ꯕꯖꯥꯔꯒꯨꯝꯕ ꯅꯠꯇꯕꯅꯤꯅ ꯌꯥꯝ ꯁꯤꯠꯄꯁꯨ ꯑꯣꯏꯗꯦꯗ
ꯎꯝ ꯇꯞ ꯇꯞꯅ ꯀꯩꯅꯣꯒꯤꯅꯤꯅꯦ ꯃꯤꯁꯨ ꯂꯥꯛꯀꯅꯤ ꯑꯗꯨꯒ ꯇꯞ ꯇꯞꯅ ꯀꯣ
ꯍꯦꯛ ꯍꯧꯕꯗ ꯀꯩꯅꯣꯒꯤ ꯌꯥꯝ ꯂꯥꯂꯒ ꯀꯩꯅꯣ ꯇꯧꯔꯣ ꯍꯥꯏꯕꯗꯤ ꯌꯥꯗꯦꯕ ꯕꯤꯒꯤꯅꯤꯡꯗꯒꯤꯀꯣ ꯍꯧꯔꯛꯐꯝꯗꯒꯤ ꯇꯞꯇ ꯇꯞꯅ ꯑꯃꯨꯛꯀ ꯆꯥꯎꯈꯠꯀꯗꯕꯅꯦꯕ
ꯍꯣꯏ ꯍꯣꯏ ꯍꯣꯏ ꯑꯗꯨꯅꯦ
ꯑꯗꯨ ꯑꯗꯨ ꯉꯥꯛꯇꯅꯤꯅꯦ ꯊꯕꯛ ꯅꯪꯁꯨ ꯅꯪꯁꯨ ꯌꯨꯝ ꯄꯥꯟꯈ꯭ꯔꯕ꯭ꯔꯥ
ꯍꯥꯥ
ꯌꯨꯝ ꯄꯥꯟꯈ꯭ꯔꯕ꯭ꯔꯥ
ꯍꯣꯏ ꯌꯨꯝ ꯄꯥꯜꯂꯑꯦ ꯌꯨꯝ ꯄꯥꯜꯂꯒ ꯑꯩꯒꯤ ꯃꯆꯥꯅꯨꯄꯥ ꯃꯆꯥꯥ ꯑꯃ ꯂꯩꯌꯦ
ꯑꯠꯆꯥ ꯑꯠꯆꯥ ꯑꯠꯆꯥ ꯑꯗꯨꯗꯤ ꯐꯩꯅꯦ ꯏꯕꯥꯏꯗꯤ ꯀꯔꯤ ꯊꯕꯛ ꯇꯧꯕ꯭ꯔꯥ
ꯃꯥꯁꯨ ꯑꯗꯨꯝ ꯑꯩꯈꯣꯏꯅꯤ ꯇꯧꯃꯤꯟꯅꯕꯅꯤꯗ ꯃꯥꯅ ꯃꯥꯅ ꯑꯗꯨꯝ ꯍꯤꯌꯥꯔ ꯗ꯭ꯔꯦꯖꯔ ꯑꯣꯏꯕ
ꯑꯣ ꯑꯣ ꯑꯗꯨ ꯑꯣꯏꯔꯗꯤ ꯑꯩꯈꯣꯏꯗꯤ ꯑꯩꯈꯣꯏꯗꯒꯤ ꯑꯉꯥꯡ ꯑꯣꯏꯔꯝꯕꯅꯤꯅꯦ ꯅꯕꯥꯅꯤ
ꯎꯝ ꯈꯪꯗꯦꯅꯦ ꯑꯣꯏꯒꯦꯔꯥ ꯅꯪ ꯅꯈꯣꯏ ꯅꯪ ꯑꯍꯥꯟ ꯑꯣꯏꯒꯦ ꯇꯧꯕꯁꯨ ꯃꯥꯟꯗꯦꯗ ꯑꯩꯈꯣꯏꯁꯨ ꯌꯨꯝ ꯄꯥꯟꯕꯁꯦ ꯊꯨꯅ ꯄꯥꯟꯗꯦꯕ ꯊꯕꯛ ꯇꯧꯗꯧꯔꯥ ꯈꯔ ꯊꯦꯡꯅ ꯄꯥꯟꯅꯩꯕ ꯅꯪ ꯀꯌꯥ ꯑꯣꯏ ꯑꯩ ꯑꯩꯗꯤ ꯊꯥꯔꯇꯤ ꯐꯥꯏꯚ ꯑꯣꯏꯔꯦ
ꯑꯁ ꯑꯗꯨ ꯑꯣꯏꯔꯗꯤ ꯆꯞꯃꯅꯥꯏꯅꯦ
ꯑꯣ ꯑꯣ ꯑꯣ
ꯅꯥꯏꯇꯤꯟ ꯅꯥꯏꯟꯇꯤ ꯋꯥꯟꯗ ꯄꯣꯛꯄ꯭ꯔꯣ
ꯍꯣꯏ ꯅꯥꯟꯇꯤꯟ ꯅꯥꯟꯇꯤꯋꯥꯟꯗ
ꯑꯥ ꯑꯗꯨꯗꯤ ꯆꯞ ꯃꯅ ꯑꯦ
ꯎꯝ
ꯅꯪꯒꯤ ꯅꯨꯄꯥꯁꯨ ꯅꯥꯢꯇꯤ ꯅꯥꯏꯇꯤ ꯋꯥꯗꯒꯤ
ꯎꯝ ꯑꯩꯒꯤ ꯅꯨꯄꯥꯗꯤ ꯅꯥꯏꯟꯇꯤꯟ ꯅꯥꯏꯟꯇꯤ ꯊ꯭ꯔꯤꯗ ꯃꯥꯅ ꯈꯔ ꯑꯉꯥꯡ ꯑꯣꯏꯕ
ꯑꯣ ꯑꯗꯨꯗꯤ ꯑꯉꯥꯡꯅꯤꯅꯦ ꯑꯉꯥꯡ ꯄꯤꯇ꯭ꯔꯨꯅꯤꯅꯦ ꯑꯗꯨꯗꯤ
ꯑꯣ
ꯍꯦꯍꯦꯛ
ꯄꯦꯇ꯭ꯔꯣꯖꯤ ꯅꯠꯇꯦꯗ ꯃꯁꯛꯄꯨꯗꯤ ꯑꯩ ꯍꯦꯟꯅ ꯑꯍꯥꯟ ꯃꯥꯜꯂꯦ ꯃꯥꯜꯂꯦ ꯍꯥꯏꯔꯤꯅꯤꯗ
ꯑꯥ
ꯎꯝ
ꯑꯩ ꯅꯨꯄꯤꯗꯤ ꯑꯩꯉꯣꯟꯗꯒꯤ ꯆꯍꯤ ꯑꯅꯤ ꯑꯍꯨꯝ ꯑꯩꯒꯤꯁꯨ ꯀꯩꯅꯣꯒꯤ ꯅꯍꯥꯅꯤ
ꯑꯥ ꯑꯥ ꯑꯗꯨꯅ ꯐꯩꯌꯦ ꯅꯨꯄꯥꯅ ꯑꯍꯥꯟꯕ ꯑꯣꯏꯕꯅ ꯐꯌꯦꯕꯀꯣ
ꯎꯝ ꯑꯦ ꯀꯩꯅꯣꯒꯤ ꯅꯨꯄꯤꯅ ꯑꯍꯟ ꯑꯣꯏꯕꯁꯨ ꯐꯥꯏꯗ ꯅꯨꯄꯥꯅ ꯐꯠꯇꯕ ꯇꯧꯕ ꯃꯇꯝꯗ ꯑꯩꯈꯣꯏꯅ ꯀꯩꯅꯣ ꯅꯨꯄꯤ ꯈꯣꯏꯅ ꯀꯣ ꯇꯥꯛꯄꯤꯕ ꯁꯤ ꯐꯠꯇꯦ ꯁꯤ ꯐꯠꯇꯦ ꯁꯤ ꯐꯠꯇꯦꯅ ꯀꯣ ꯏꯃꯥꯒꯨꯝꯕꯅꯀꯣ ꯏꯃꯥꯒꯨꯝꯕꯅ ꯇꯝꯕꯤꯕꯁꯨ ꯌꯥꯏꯕ
ꯍꯣꯏ ꯑꯗꯨꯗꯤ ꯑꯗꯨꯅꯤ
ꯎꯝ
ꯑꯗꯨꯗꯤ ꯑꯗꯨꯅꯦ ꯑꯗꯨ ꯅꯨꯄꯥꯅ ꯑꯍꯟ ꯑꯣꯏꯔꯒ ꯐꯦꯃꯤꯂꯤꯁꯦ ꯑꯗꯨꯝ ꯅꯨꯄꯥꯅ ꯄꯥꯏꯕꯅ ꯌꯥꯡꯕ ꯐꯖꯩꯗ ꯑꯗꯨ ꯑꯣꯏꯔꯁꯨ ꯑꯩꯒꯤꯗꯤ ꯑꯩꯗꯤ ꯑꯩꯒꯤ ꯅꯨꯄꯥꯅ ꯑꯗꯨꯝ ꯑꯍꯥꯟ ꯃꯥꯟꯕꯅꯤꯅ ꯃꯥꯅꯀꯣ ꯃꯁꯛꯇꯨ ꯊꯨꯅ ꯑꯍꯟ ꯃꯥꯟꯕ ꯍꯥꯏꯕ
ꯑꯥꯁ ꯑꯗꯨꯁꯨ ꯑꯉꯥꯡ ꯑꯣꯏꯕ꯭ꯔꯁꯨ ꯀꯩꯅꯣꯒꯤ ꯄꯨꯛꯅꯤꯡꯗꯣ ꯁꯦꯡꯂꯒ ꯀꯩꯅꯣꯒꯤ ꯈꯨ ꯀꯩꯅꯣꯒꯤ ꯑꯩꯈꯣꯏ ꯐꯦꯃꯤꯂꯤ ꯑꯩꯈꯣꯏ ꯐꯦꯃꯤꯂꯤꯒꯤ ꯃꯔꯤ ꯃꯇꯥꯏ ꯂꯣꯅꯃꯛ ꯀꯣ ꯒ꯭ꯌꯥꯟ ꯇꯥꯔꯗꯤ ꯑꯗꯨꯝ ꯌꯥꯏꯗ
ꯍꯣꯏ ꯍꯣꯏ
ꯑꯩꯈꯣꯏ ꯑꯩꯈꯣꯏ ꯏꯃꯨꯡ ꯔꯦꯁꯄꯣꯟꯁꯤꯕꯤꯂꯤꯇꯤꯁ ꯂꯄꯀꯣ ꯂꯧꯕ ꯉꯝꯕ ꯑꯗꯨꯒꯤ ꯁꯛꯇꯤ ꯂꯩꯔꯗꯤ ꯌꯥꯏꯅꯤ ꯑꯉꯥꯡ ꯑꯣꯏꯔꯁꯨ
ꯍꯣꯏ ꯔꯦꯁꯄꯣꯟꯁꯤꯕꯜ ꯂꯧꯕ ꯉꯝꯂꯗꯤ ꯑꯗꯨꯅꯤ ꯅꯨꯄꯤ ꯅꯨꯄꯥꯁꯤꯡ ꯅꯨꯄꯥꯁꯤꯡꯁꯨ ꯑꯗꯨꯃꯥꯏꯅꯗꯤ ꯐꯗꯤ ꯐ ꯑꯗꯨ ꯅꯨꯄꯤꯁꯤꯡꯁꯦ ꯌꯥꯝ ꯑꯟꯗꯔꯁꯇꯦꯟ ꯇꯧꯅꯤꯡꯉꯥꯏ ꯌꯥꯝ ꯏꯝꯄꯣꯔꯇꯦꯟ ꯑꯣꯏ ꯍꯥꯏꯅ ꯈꯜꯂꯦ ꯌꯨꯝ ꯄꯥꯜꯂꯀꯥꯟꯗ
ꯑ ꯑꯗꯨꯅꯦ ꯑ
ꯎꯝ ꯅꯨꯄꯤꯅ ꯐꯥꯔꯗꯤꯀꯣ ꯐꯦꯃꯤꯂꯤ ꯂꯣꯏꯅꯃꯛꯒ ꯑꯗꯨꯃꯥꯏꯅ ꯀꯩꯅꯣ ꯑꯃ ꯑꯣꯏꯍꯜꯂꯦꯕ ꯅꯨꯄꯤꯅ ꯐꯠꯇ꯭ꯔꯗꯤ ꯌꯥꯝ ꯀꯥꯏꯍꯟꯕꯁꯨ ꯌꯥꯝ ꯂꯩꯌꯦꯕꯀꯣ ꯑꯗꯨꯃꯥꯏꯅ ꯑꯩ ꯌꯥꯝꯅ ꯑꯗꯨꯃꯥꯏꯅ ꯈꯜꯂꯤ
ꯑꯩꯈꯣꯏ ꯊ ꯑꯩꯈꯣꯏ ꯊꯥꯏꯅ ꯀꯩꯅꯣꯒꯤ ꯑꯩꯈꯣꯏ ꯈꯨꯔꯥ ꯈꯣꯏ ꯑꯕꯣꯛ ꯈꯣꯏꯅ ꯉꯥꯡꯕꯤꯕ ꯑꯃ ꯂꯩꯗꯅ ꯅꯨꯄꯤ ꯅꯨꯄꯤ ꯐꯥꯔꯗꯤ ꯏꯃꯨꯡꯁꯦ ꯌꯥꯝ ꯐꯔꯦ ꯀꯩꯅꯣꯒꯤ
ꯄꯣꯠ ꯌꯥꯝꯅ ꯂꯩꯥꯏꯕ ꯃꯍꯨꯠꯇꯨꯇꯤ ꯇꯗꯤ ꯑꯗꯨꯒꯤ ꯅꯨꯄꯤ ꯐꯥꯕꯅ ꯐꯥꯏ ꯍꯥꯏꯕꯗꯨ ꯑꯗꯨ ꯂꯩꯌꯦꯗꯅ
ꯍꯣꯏ ꯍꯣꯏ ꯎꯝ ꯑꯗꯨ
ꯅꯨꯄꯥꯒꯤ ꯁꯛꯁꯦꯁ ꯇꯧꯕ ꯀꯩꯅꯣꯒꯤ ꯄꯨꯟꯁꯤꯗ ꯅꯨꯄꯤꯅ ꯀꯩꯅꯣꯒꯤ ꯀꯩꯅꯣꯁꯤ ꯏꯟꯀꯔꯦꯖꯃꯦꯟ ꯄꯤꯕꯅꯦ ꯍꯥꯏꯕꯗꯨꯀꯣ
ꯍꯣꯏ ꯍꯣꯏ ꯍꯣꯏ ꯆꯨꯝ ꯎꯝ
ꯑꯗꯨꯗꯤ ꯎꯪ ꯎꯝ ꯅꯪꯒꯤ ꯊꯕꯥꯛꯇꯤ ꯄꯨꯡ ꯀꯌꯥꯗ ꯀꯩꯅꯣꯒꯤ ꯊꯣꯡ ꯂꯣꯟꯕ꯭ꯔꯣ
ꯍꯧꯖꯤꯛ ꯑꯗꯨꯝ ꯂꯣꯜꯂꯅꯤꯗ ꯑꯗꯨꯝ ꯈꯔ ꯂꯩꯔꯒ ꯑꯗꯨꯝ ꯅꯪ ꯋꯥꯔꯤ ꯁꯥꯕ ꯂꯣꯏꯔ ꯑꯗꯨꯝ ꯂꯣꯟ ꯑꯗꯨꯅꯦ ꯃꯥꯝꯂꯗꯤ ꯑꯗꯨꯝ ꯂꯣꯟꯕꯅꯤ
ꯉꯜꯂꯤꯗꯅ ꯊꯦꯡ ꯊꯦꯡꯅꯁꯨ ꯀꯩꯅꯣꯒꯤ ꯀꯩꯅꯣ ꯍꯥꯡꯉꯣꯅ
ꯍꯣꯏ ꯑꯉꯥꯡ ꯂꯩꯕꯒꯤ ꯑꯗꯨꯝ ꯀꯩꯅꯣ ꯇꯧ ꯑ ꯇꯧꯕ ꯑꯗꯨꯝ ꯊꯨꯅ ꯊꯦꯡꯅꯁꯨ ꯊꯨꯅꯁꯨ ꯂꯥꯛꯄ ꯉꯝꯗꯦ ꯊꯦꯡꯅꯁꯨ ꯆꯠꯄ ꯉꯝꯗꯦ
ꯑꯥ
ꯑꯉꯥꯡ ꯂꯩꯕꯒꯤ ꯃꯥꯅ ꯆꯠꯅꯤꯡꯉꯗꯤ ꯑꯗꯨꯝ ꯆꯠꯄ ꯁ꯭ꯀꯨꯜ ꯊꯤꯜꯂꯒ ꯑꯃꯨꯛꯀ ꯁ꯭ꯀꯨꯜ ꯊꯤꯟꯒꯅꯤ ꯑꯌꯨꯛ ꯗ ꯑꯗꯨꯝꯒꯤ ꯃꯇꯨꯡꯗ ꯑꯃꯨꯛ ꯍꯥꯡꯒꯅꯤ ꯑꯗꯨꯝ ꯇꯧꯕ
ꯑꯣ ꯑꯣ ꯑꯣ ꯀꯣꯂꯤꯛꯀꯤ ꯀꯣ ꯇꯞ ꯇꯞꯅ ꯇꯧꯕ ꯌꯥꯏꯅꯦ
ꯑ ꯍꯣꯏ ꯍꯣꯏ
ꯑꯗꯨꯒꯤ ꯀꯩꯅꯣꯒꯤ ꯋꯥꯁꯨ ꯋꯥꯔꯛꯄꯅꯤ ꯅꯕꯥꯅꯤꯅ ꯂꯣꯏꯅꯃꯛ ꯇꯧꯔꯒ ꯑꯉꯥꯡ ꯁꯦꯅꯕ ꯂꯩꯕꯗꯗꯤ
ꯎꯝ ꯀꯔꯤ ꯑ ꯑꯗꯨ ꯑꯉꯥꯡ ꯑꯉꯥꯡꯁꯦ ꯑꯥ ꯑꯗꯨꯝ ꯃꯤꯗꯤ ꯌꯥꯝ ꯂꯩꯗꯤ ꯂꯩꯌꯦ ꯐꯦꯃꯤꯂꯤ ꯀꯣ
ꯑꯥ ꯑꯆꯥ ꯑꯠꯆꯥ ꯑꯗꯨꯗꯤ ꯐꯅꯦ ꯑꯗꯨꯗꯤ
ꯎꯝ
ꯑꯗꯨꯗꯤ ꯏꯃꯨꯡ ꯆꯥꯎꯔꯗꯤ ꯑꯗꯨꯝ ꯑꯉꯥꯡ ꯁꯦꯅꯕ ꯂꯩꯔꯗꯤ ꯌꯥꯕ ꯑꯗꯨꯒꯤ ꯅꯕꯥꯅꯤ ꯈꯛꯇ ꯑꯣꯏꯔꯗꯤ ꯊꯕꯛꯁꯨ ꯇꯧꯅꯤꯡꯕ ꯑꯉꯥꯡꯁꯨ ꯁꯦꯟꯅꯅꯤꯡꯕ ꯑꯣꯏꯔꯗꯤꯀꯣ ꯈ꯭ꯂꯛ ꯇꯕꯒꯤ ꯊꯕꯛꯇꯨ ꯆꯤꯟꯒꯅꯤꯕ
ꯑꯥ
ꯐꯦꯃꯤꯂꯤ ꯆꯥꯎꯅ ꯂꯩꯔꯗꯤ ꯑꯗꯨꯝ ꯇꯧ ꯇꯧ ꯇꯧꯅꯤꯡꯕ ꯑꯗꯨꯝ ꯇꯧꯕ ꯌꯥꯏꯗ ꯑꯗꯨꯗꯤ ꯆꯠꯅꯤꯡꯕ ꯆꯠꯄ ꯇꯧꯅꯤꯡꯕ ꯇꯧꯕ ꯎꯝ
ꯍꯣꯏ ꯐꯦꯃꯤꯂꯤ ꯂꯩꯃꯤꯟꯅꯕꯒꯤꯀꯣ ꯆꯠꯃꯤꯟꯅꯕ ꯑꯗꯨꯝ ꯆꯠꯄꯗꯤ ꯆꯠꯂꯦ ꯑꯗꯨ ꯃꯥꯅ ꯁꯤꯗ ꯗꯨꯀꯥꯟꯗ ꯂꯥꯛꯑꯅꯤ ꯍꯥꯏꯔꯗꯤ ꯂꯥꯛꯑꯦ ꯑꯃꯨꯛ ꯆꯠꯅꯤꯡ ꯍꯥꯏꯔꯗꯤ ꯆꯠꯂꯦ ꯑꯗꯨꯝ ꯇꯧꯕ ꯎꯝ ꯆꯠ ꯍꯧꯖꯤꯛꯇꯤ ꯈꯔ ꯆꯥꯎꯔꯕꯅꯤꯅ ꯁꯤꯟꯅꯕꯗꯤ ꯈꯔ ꯑꯟꯗꯔꯁꯇꯦꯟ ꯇꯧꯕ ꯍꯧꯔꯦꯕ
ꯑ ꯑꯆꯥ ꯆꯥ ꯆꯥ ꯆꯥ ꯑꯗꯨꯗꯤ ꯆꯞ ꯆꯥꯔꯦꯅꯦ ꯑꯗꯨꯗꯤ
ꯎꯝ
ꯑꯗꯨꯗꯤ ꯌꯥꯝ ꯅꯨꯡꯉꯥꯏꯅꯦ ꯅꯕꯥꯅꯤ ꯅꯕꯥꯅꯤꯒꯤ ꯀꯣꯄꯜꯁꯤꯗꯤ ꯅꯨꯡꯉꯥꯏꯅ ꯄꯨꯟꯅ ꯅꯤꯇꯤ ꯑꯌꯨꯛꯇꯒꯤ ꯅꯨꯡꯗꯥꯡꯐꯥꯎ ꯆꯠꯃꯤꯟꯅꯕꯁꯦ ꯑꯗꯨꯒꯨꯝꯕ ꯄꯨꯟꯁꯤꯗꯨ ꯄꯥꯝꯃꯤꯅꯦ
ꯀꯩꯅꯣ ꯊꯕꯛ ꯑꯃ ꯑꯣꯏꯕꯁꯦꯀꯣ
ꯑꯥ
ꯂꯩꯃꯤꯟ ꯅꯥꯕꯗꯤ ꯑꯗꯨꯝ ꯐꯪꯗꯤ ꯐꯪꯉꯦ
ꯎꯝ ꯑꯗꯨ ꯑꯗꯨꯗꯤ ꯀꯩꯅꯣꯒꯤ ꯑꯩꯈꯣꯏꯒꯤ ꯄꯨꯛꯅꯤꯡꯁꯨ ꯒ꯭ꯌꯥꯟ ꯇꯥꯔꯛꯀꯅꯦꯕ
ꯎꯝ
ꯅꯨꯄꯥꯅ ꯅꯪ ꯎꯗ꯭ꯔꯗꯤ ꯂꯩꯕ ꯉꯝꯃꯔꯣꯏꯀꯣ
ꯑꯥ ꯂꯩꯃꯤꯟꯅꯑꯀꯥꯟꯗꯤ ꯑꯗꯨꯃꯥꯏꯅ ꯇꯧꯗꯦꯗ ꯑꯗꯨ ꯇꯣꯉꯥꯟꯅ ꯆꯠꯂꯥ ꯆꯠꯂꯕ ꯀꯥꯟꯗꯗꯤꯀꯣ ꯈꯪꯉꯦꯕ
ꯑꯗꯨꯝ ꯄꯨꯟꯅ ꯄꯨꯟꯅ ꯆꯠꯃꯤꯟꯅꯔꯒ ꯑꯗꯨꯒ ꯀꯩꯅꯣꯒꯤ ꯇꯣꯉꯥꯟ ꯇꯣꯉꯥꯟꯅ ꯆꯠꯂꯤꯗꯤ ꯀꯩꯅꯣꯒꯤ ꯅꯨꯡꯉꯥꯏꯇꯕ ꯈꯔ ꯑꯩꯈꯣꯏ ꯊꯃꯣꯏꯗ ꯐꯧꯔꯛꯏꯕ
ꯍꯣꯏ ꯃꯥ ꯅ ꯑꯗꯨꯝ ꯑꯗꯨꯝ ꯃꯊꯟꯇ ꯆꯠꯄ ꯉꯝꯗꯕꯅꯤ ꯍꯥꯏꯕꯗꯤ ꯀꯣ ꯊꯥ ꯑꯅꯤ ꯑꯍꯨꯝꯅ ꯑꯗꯨꯝ ꯆꯠꯂꯦꯗꯅ ꯌꯥꯝ ꯋꯥꯕꯅꯦ ꯃꯥ ꯐꯦꯃꯤꯂꯤ ꯌꯦꯡꯅꯤꯡꯕ ꯐꯦꯃꯤꯂꯤꯗ ꯂꯩꯅꯤꯡꯕꯅꯀꯣ ꯅꯍꯥꯟ ꯑꯩꯈꯣꯏꯅꯤ ꯗꯣ ꯀ ꯑꯁꯤ ꯀꯩꯅꯣ ꯄꯥꯔꯂꯔ ꯍꯥꯡꯗ꯭ꯔꯤꯉꯩꯗꯗꯤ ꯑꯩꯈꯣꯏꯅꯤ ꯆꯥꯟꯗꯤꯒꯔꯗ ꯂꯩꯔꯝꯃꯦꯕ ꯑꯗꯨꯒ ꯑꯩ ꯉꯥ ꯑꯉꯥꯡ ꯂꯩ ꯑꯩꯈꯣꯏꯒꯤ ꯑꯩ ꯌꯨꯝ ꯆꯠꯂꯒ ꯃꯥ ꯆꯍꯤ ꯑꯃꯒꯨꯝꯕ ꯊꯕꯛ ꯇꯧꯑꯣ ꯍꯥꯏꯔꯒ ꯃꯥꯁꯨ ꯑꯗꯨꯝ ꯂꯩ ꯏꯊꯟꯗꯗꯤ ꯂꯩꯕ ꯅꯨꯡꯉꯥꯏꯇꯦ ꯅꯨꯡꯉꯥꯏꯇꯦꯅ ꯆꯍꯤ ꯑꯃꯁꯨ ꯁꯨꯗ꯭ꯔꯒ ꯑꯗꯨꯝ ꯂꯥꯛꯄꯅꯦ ꯑꯗꯨꯒꯤ ꯑꯩꯅ ꯑꯗꯨ ꯑꯣꯏꯔꯗꯤ ꯑꯩꯈꯣꯏꯅꯦ ꯁꯤꯗ ꯍꯡꯉꯁꯦ ꯆꯥꯎꯕ ꯍꯥꯡꯕ ꯉꯝꯗꯕꯅꯤꯅ ꯃꯆꯥꯗ ꯍꯥꯡꯉꯔꯁꯦ ꯍꯥꯏꯅ ꯍꯧꯕꯀꯣ ꯎꯝ ꯍꯣꯏ ꯑꯗꯨꯅ ꯈꯔ ꯐꯔꯦ ꯍꯥꯏꯅ ꯈꯜꯂꯤ ꯍꯥꯏꯕꯗꯤ ꯃꯁꯥꯒꯤ ꯑꯣꯏꯕꯅꯤꯅ ꯀꯁꯇꯃꯔ ꯂꯥꯛꯇꯀꯥꯟꯗ ꯑꯗꯨꯝ ꯑ ꯇꯧꯅꯤꯡꯕ ꯇꯧꯋꯦ ꯇꯨꯝꯅꯤꯡꯔꯥ ꯇꯨꯝꯃꯦ ꯐꯝꯅꯤꯡꯔꯥ ꯐꯝꯃꯦ ꯑꯗꯨꯝ ꯇꯧꯋꯦꯕꯀꯣ ꯃꯤꯒꯤ ꯃꯈꯥꯗ ꯂꯩꯕꯁꯤꯗꯤ ꯈꯔ ꯋꯥꯏꯑꯦꯕ ꯐꯝꯕꯗꯤ ꯌꯥ